ꯍꯜꯂꯣ ꯇꯥꯔꯕꯣ
ꯌꯥꯔꯤꯁꯤꯗꯤ
ꯌꯥꯗꯦ
ꯌꯥꯗꯦꯕ
ꯎꯝ ꯃꯥꯡꯉꯗꯣꯏꯅꯤ ꯑꯩꯅ
ꯆꯥꯛꯆꯥꯔꯕꯣ
ꯆꯥꯔꯦ ꯍꯧꯖꯤꯛꯐꯥꯎ ꯆꯔꯥ ꯍꯦ ꯂꯩ ꯉꯝꯃꯔꯣꯏ
ꯀꯃꯤ ꯃꯊꯦꯜ ꯆꯥꯒꯦ
ꯏꯔꯣꯝꯕ
ꯗꯨ ꯈꯠꯇ
ꯄꯥꯄꯔ ꯄꯥꯄꯔꯒ
ꯅꯣꯏ ꯍꯣꯁꯇꯦꯜꯗ ꯑꯉꯥꯡꯁꯤꯡꯗꯣ ꯇꯨꯝꯈ꯭ꯔꯕꯣ
ꯏꯁꯇꯗꯤ ꯇꯧꯔꯤ ꯂꯥꯏꯔꯤꯛ ꯑꯧꯔꯥꯏꯔꯤ ꯎꯝ
ꯅꯪꯗꯤ ꯂꯥꯏꯔꯤꯛ ꯄꯥꯔꯣꯏꯔꯣ
ꯑꯩ ꯄꯥꯔꯣꯏ
ꯄꯤꯔꯣꯏꯕ
ꯄꯥꯔꯣꯏ
ꯂꯔꯤꯛ ꯁꯨꯄꯥ ꯄꯥꯇꯗ ꯃꯦ ꯂꯩꯅꯣ
ꯀꯔꯤ
ꯂꯥꯏꯔꯤꯛ ꯁꯨ ꯄ ꯄꯥꯠꯇꯕ ꯃꯥꯜ ꯂꯦꯕ
ꯏꯔꯤꯛꯄꯨ ꯀꯔꯤ ꯀꯥꯟꯅꯅꯕ ꯇꯨꯝꯅꯤꯡꯅꯕ
ꯁꯀꯨꯠ ꯉꯁꯤ ꯁ꯭ꯀꯨꯜ ꯁꯨꯇꯤ ꯂꯩꯕ꯭ꯔꯥ ꯅꯠꯇ꯭ꯔꯗꯤ ꯁ꯭ꯀꯨꯠ ꯆꯠꯄ꯭ꯔꯣ
ꯆꯠꯂꯦ ꯁꯨꯇꯤ ꯂꯩꯇꯦ
ꯎꯝ
ꯆꯠꯂꯦ ꯋꯥꯏꯑꯦ ꯎꯄꯥꯏ ꯂꯩꯇꯦ ꯋꯥꯔꯁꯨ ꯀꯔꯤ ꯃꯊꯦꯜ ꯆꯥꯔꯒꯦ
ꯎꯝ ꯑꯁꯤꯗꯣ ꯔꯦꯗꯤꯁ ꯀ ꯎ ꯎ ꯃꯔ ꯃꯅꯥ ꯆꯦ
ꯍꯥꯎꯅꯤ ꯃꯩꯔꯦꯝ ꯃꯅꯥꯗꯣ ꯍꯥꯎꯕꯅꯦ
ꯀꯥꯎꯋꯦꯀꯣ
ꯍꯥꯎꯋꯦ ꯑꯩꯗꯤ ꯆꯥꯅꯤꯡꯉꯦ ꯑꯗꯣ
ꯎꯝ
ꯃꯥꯏꯔꯦꯟ ꯃꯅꯥ ꯍꯥꯎꯋꯤ ꯍꯋꯥꯏ ꯃꯅꯥ ꯍꯥꯎꯏꯤ ꯑꯩꯈꯣꯏꯔꯣꯝꯗꯗꯤ ꯎꯟ ꯇꯥꯏꯌꯦ
ꯀꯔꯤꯅꯣ ꯑꯗꯨꯅ
ꯈꯪꯗꯦ ꯀꯔꯤ ꯇꯧꯕꯩꯔꯥ ꯁꯥꯃꯟꯕꯩꯔꯥ ꯈꯪꯗꯦꯅꯦ ꯎꯟ ꯇꯥꯏꯅꯦ
ꯑꯣ ꯁꯤꯗꯗꯤ ꯌꯥꯝ ꯏꯪꯉꯒ ꯂꯩꯅꯦ
ꯑꯣ ꯐꯩꯅꯦ ꯏꯪꯉꯗꯤ
ꯖꯤꯀꯦꯠ ꯄꯣ ꯁꯦꯠꯂꯒ ꯂꯩꯅꯦ
ꯐꯩꯅꯦ ꯖꯦꯀꯦꯠ ꯂꯤꯠꯂꯒ ꯍꯥꯏꯌꯣ ꯖꯦ ꯖꯦꯀꯦꯠ ꯁꯦꯠꯂꯗꯤ ꯎ ꯈꯣꯡ ꯂꯣꯝꯗ ꯁꯦꯠꯂꯅꯤ
ꯖꯦꯛꯀꯦꯠ ꯂꯤꯌꯦ ꯍꯥꯏꯕ ꯀꯔꯤ ꯍꯥꯏꯕ
ꯂꯤꯠꯂꯒ
ꯂꯤꯠꯂꯒ
ꯎꯝ
ꯑꯣ ꯑꯣ ꯖꯦꯛꯀꯦꯠ ꯂꯤꯂꯒ ꯂꯩꯦ
ꯎꯝ
ꯆꯨꯝꯃꯦꯀꯣ
ꯆꯨꯝꯃꯦ ꯑꯔꯥꯟꯕ ꯇꯥꯛꯇꯦ ꯑꯩ ꯑꯆꯨꯝꯕ ꯉꯛ ꯇꯥꯛꯄꯅꯦ
ꯑꯥ
ꯑꯩꯗꯤ ꯌꯥꯝ ꯐꯕꯅꯦ ꯍꯥ
ꯍꯧꯖꯤꯛꯤ ꯀꯔꯤ ꯇꯧꯅꯤ
ꯎꯝ ꯀꯔꯤꯝ ꯇꯧꯔꯦ ꯊꯕꯛ ꯂꯩꯇꯦ ꯇꯧꯗꯕ ꯊꯕꯛ ꯂꯣꯏ ꯂꯣꯏꯊꯣꯛꯑꯦ
ꯑꯗꯨꯗꯤ ꯐꯔꯦꯅꯦ
ꯖꯤꯛꯇ
ꯋꯥꯔꯤ ꯁꯥꯕ ꯋꯥꯔꯤ ꯋꯥꯔꯤ ꯁꯥꯕ ꯃꯇꯝ ꯌꯧꯔꯦꯅꯦ ꯑꯗꯨꯗꯤ
ꯌꯧꯔꯦ ꯌꯧꯔꯦ ꯍꯧꯔꯗꯝꯅꯤ ꯑꯩ ꯍꯧꯖꯤꯛ
ꯅꯨꯡꯊꯤꯟꯗꯗꯤ ꯅꯪꯗꯦꯕ
ꯎꯝ ꯂꯥꯡꯗꯣꯏ ꯃꯟꯗꯦ ꯅꯣꯏꯗꯤ
ꯎꯝ
ꯊꯕꯛ ꯁꯨꯕꯅꯤꯅꯀꯣ ꯍꯧꯖꯤꯛꯅꯤꯅꯦ ꯅꯪ ꯅꯣꯏꯒꯤ ꯃꯇꯝꯗꯤ
ꯍꯣꯏ ꯍꯧꯖꯤꯛ ꯁꯨꯃꯥꯏꯅ ꯑꯗꯨꯝ ꯇꯧꯔꯤꯀꯥꯟꯗ ꯊꯦꯡꯅ ꯇꯨꯝꯃꯅꯤ ꯑꯗꯩ ꯑꯃꯨꯛ ꯉꯟꯅ ꯍꯧꯒꯠꯂꯅꯤ ꯂꯣꯏꯔꯦ
ꯋꯥꯔꯤ ꯂꯤꯌꯣꯅꯦ ꯐꯖꯕ ꯋꯥꯔꯤ ꯂꯤꯕꯤꯌꯣ ꯋꯥꯔꯤ ꯐꯖꯕ ꯂꯤ
ꯀꯔꯤ ꯋꯥꯔꯤ ꯂꯤꯁꯤꯒꯦ
ꯅꯪꯅ ꯂꯤꯅꯤꯡꯕ ꯋꯥꯔꯤ ꯑꯃ ꯐꯖꯕ ꯂꯤꯌꯣꯅꯦ
ꯋꯥꯔꯤꯗꯤ ꯅꯨꯄꯥꯅ ꯂꯤꯒꯗꯝꯅꯤꯅꯦ
ꯑ
ꯋꯥꯔꯤꯗꯤ ꯅꯨꯄꯥꯅ ꯂꯤꯒꯗꯝꯅꯤꯅꯦꯍꯦ
ꯅꯪ ꯋꯥꯔꯤ ꯂꯤ ꯂꯤꯕ ꯍꯥꯏꯒꯗꯧ ꯃꯥꯜꯂꯦ ꯂꯤꯕꯤꯔꯣ
ꯍꯩꯇꯦ ꯑꯩꯗꯤ ꯋꯥꯔꯤ ꯍꯩꯇꯦꯅꯦꯍ
ꯋꯥꯔꯤ ꯂꯤꯕ ꯍꯥꯏꯇꯦꯕ
ꯋꯥꯔꯤ ꯂꯤꯕ ꯍꯩꯇꯦ ꯀꯔꯤ ꯋꯥꯔꯤ ꯂꯤꯔꯛꯎꯒꯦ ꯁꯥꯖꯤꯟꯅꯕꯗꯤ ꯍꯩꯌꯦ ꯑ ꯑꯉꯥꯡ ꯇꯝꯅꯕꯒꯤ ꯍꯤꯡꯆꯥꯕꯤꯒꯤ ꯂꯥꯏꯈꯨꯠꯁꯥꯡ ꯁꯥꯡꯕꯤꯒꯤ
ꯑꯗꯨꯒꯤꯁꯨ ꯌꯥꯏ ꯅꯪꯅ ꯅꯪꯅ ꯈꯪꯕ ꯋꯥꯔꯤꯗꯨ ꯂꯤꯕꯤꯔꫭ
ꯅꯣꯛꯅꯤꯡꯉꯦ ꯍꯩꯇꯦꯅꯦꯍꯦ ꯑꯁ ꯌꯥ
ꯃꯥ
ꯁꯥꯏ
ꯋꯥꯔꯤꯗꯤ ꯌꯥꯝ ꯈꯪꯂꯝꯅꯤ ꯅꯣꯏꯁꯦ
ꯋꯥꯔꯤꯁꯦ ꯈꯪꯗꯤ ꯈꯪꯉꯦꯕꯀꯣ ꯑꯗꯨꯃꯥꯏꯅ ꯃꯤ ꯑꯃꯅ ꯊꯑꯣꯏꯀꯤ ꯂꯤꯌꯣ ꯍꯥꯏꯔꯀꯥꯟꯗꯗꯤ ꯂꯤꯕ ꯉꯝꯗꯦꯕ ꯍꯦꯛꯇ ꯂꯣꯏꯅ ꯀꯥꯎꯊꯣꯛꯈꯤ ꯍꯤꯍꯤ ꯅꯤꯡꯁꯪꯕ ꯉꯝꯗꯦ
ꯃꯤꯅꯦ ꯂꯤꯕꯤꯔꯣ ꯍꯥꯏꯗꯤ ꯀꯧꯔꯦꯕ ꯂꯣꯏꯅꯃꯛ
ꯑ ꯏꯁꯥ ꯏꯊꯟꯇ ꯂꯩꯔꯒꯅ ꯋꯥꯔꯤꯁꯦ ꯄꯪꯅꯤꯡꯗ ꯅꯤꯡꯁꯤꯡꯂꯛꯀꯅꯦꯕꯀꯣ
ꯑꯣꯝ
ꯃꯤꯅ ꯍꯥꯏꯔꯒꯅ ꯃꯦꯃꯣꯔꯤꯗꯣ
ꯋꯥꯔꯤ ꯋꯥꯔꯤ ꯂꯤꯅꯤꯡꯉꯥꯏ ꯂꯩꯇ꯭ꯔꯣ ꯅꯪꯉꯣꯟꯗ ꯑꯗꯨꯗꯤ
ꯂꯩꯇꯦ ꯍꯌꯦꯡꯈꯩ ꯑꯩ ꯋꯥꯔꯤꯒꯤ ꯂꯥꯏꯔꯤꯛ ꯑꯃ ꯂꯩꯔꯒ ꯊꯝꯕꯤꯔꯒꯦꯀꯣ ꯅꯪ ꯂꯤꯔꯣꯛ ꯍꯥꯏꯔꯀꯥꯟꯗ ꯂꯤꯅꯕ ꯎ ꯀꯩꯗꯧꯔꯤꯅꯣ
ꯀꯩꯁꯨ ꯇꯧꯗꯦꯗ ꯃꯄꯥꯟꯗ ꯐꯝꯔꯒ ꯂꯩꯌꯦ ꯑꯩꯗꯤ
ꯃꯄꯥꯟꯗ ꯐꯝꯅꯨꯅꯦ ꯃꯇꯝ ꯐꯠꯇꯦꯅꯦ ꯃꯤ ꯐꯠꯇꯕꯅ ꯐꯥꯔ ꯆꯠꯈꯤꯅꯤꯀꯣ
ꯃꯇꯝ ꯐꯠꯇꯦꯕ ꯑꯗꯣ ꯑꯁꯤ ꯑꯩꯈꯣꯏꯔꯣꯝꯗꯗꯤ ꯍꯧꯖꯤꯛꯇꯤ ꯃꯇꯝ
ꯌꯥꯝ ꯐꯕ꯭ꯔꯥ
ꯌꯥꯝ ꯐꯕꯗꯤ ꯅꯗꯦ ꯑꯗꯨꯝ ꯌꯥꯏꯗ ꯅꯣꯏꯒꯨꯝꯕ ꯗꯨ ꯅꯣꯏꯔꯣꯝꯗꯁꯨ ꯑꯗꯨꯝ ꯐꯔꯝꯅꯤꯅꯦ ꯃꯇꯝꯗꯤ ꯁꯤꯆꯨꯋꯦꯁꯟꯗꯤ ꯅꯠꯇ꯭ꯔꯣ
ꯑꯈꯣꯏꯗꯗꯤ ꯀꯩꯏꯝ ꯇꯧꯗꯦ
ꯃꯥꯅꯤꯅꯦ
ꯀꯣꯏ ꯆꯠ ꯆꯠꯂꯁꯨ ꯊꯦꯡꯉꯁꯨ ꯎꯝ ꯂꯩꯇꯦ ꯌꯥꯝ ꯅꯨꯡꯉꯥꯏ
ꯑꯗꯨꯒꯨꯝꯕꯅꯤ ꯑꯗꯨꯒꯨꯝꯕ ꯑꯗꯨꯒꯨꯝꯕ ꯑꯗꯨꯒꯨꯝꯕ ꯃꯐꯝꯗꯅꯤꯅꯦ ꯂꯩꯕ ꯅꯨꯡꯉꯥꯏꯕꯗꯣ ꯏꯁ ꯁꯤꯆꯨꯋꯦꯁꯟ ꯐꯠꯇꯕ ꯃꯐꯝꯗꯗꯤ ꯅꯨꯡꯉꯥꯏꯗꯦ ꯀꯔꯤ ꯀꯔꯥ ꯀꯔꯤ ꯀꯔꯥ ꯎꯗꯦꯗꯅꯀꯣ ꯅꯣꯏꯁꯦ ꯂꯝꯕꯤ ꯃꯅꯥꯛꯇ ꯂꯩꯃꯜꯂꯦ
ꯂꯝꯕꯤ ꯃꯅꯥꯛꯇꯅꯤ ꯄꯪꯀꯣꯡꯗ ꯈꯣꯡꯉꯦ ꯑꯈꯣꯏ ꯂꯝꯕꯤ ꯑꯍꯨꯝ ꯐꯥꯡꯕ ꯑꯩꯈꯣꯏꯒꯤ ꯑꯩꯅ ꯂꯩꯕ ꯃꯄꯥꯗꯣ ꯂꯝꯕꯤ ꯑꯍꯨꯝ ꯐꯥꯡꯕꯒꯤ ꯒꯨꯂꯥꯏꯁꯨ ꯂꯩꯔꯤꯗꯅ
ꯍꯥꯏꯋꯦ ꯃꯅꯥꯛꯇ ꯂꯩꯕ꯭ꯔꯣ ꯅꯣꯏꯁꯦ
ꯍꯥꯏꯋꯦ ꯎꯝ ꯍꯥꯏꯋꯦ ꯗꯒꯤ ꯈꯤꯇꯪꯗꯤ ꯆꯪꯖꯜꯂꯦ ꯑꯗꯨ ꯃꯣꯏ ꯂꯩꯀꯥꯏꯒꯤ
ꯅꯣꯏ ꯅꯣꯏꯅ ꯂꯩꯕ ꯖꯒꯥꯗꯣ ꯈꯔ ꯍꯥꯏꯔꯣꯅꯦ
ꯑꯩꯅ ꯑꯩ ꯍꯥꯏꯔꯤꯗꯨꯗꯤ
ꯑꯩ ꯀꯧꯔꯦ ꯑꯗꯨꯗꯤ
ꯑꯩꯗꯤ ꯀꯩꯅꯣꯗ ꯂꯩ ꯑꯩ ꯊꯧꯕꯥꯜꯗ ꯂꯩꯕꯅꯦ
ꯊꯧꯕꯥꯜ
ꯑꯧ
ꯊꯧꯕꯥꯜ ꯊꯧꯕꯥꯜ ꯊꯧꯕꯥꯜ ꯑꯣ ꯆꯠ ꯆꯠ ꯆꯠ ꯆꯠ ꯊꯧꯕꯥꯜ ꯊꯧꯕꯥꯜꯗꯤ ꯈꯔꯥ ꯂꯥꯞꯄꯦꯅꯦ
ꯥꯂꯥꯞꯇꯦ ꯌꯥꯝ ꯅꯛꯑꯦ ꯂꯝꯕꯤ ꯐꯕꯒꯤ
ꯑꯣ
ꯄꯨꯡꯈꯥꯏ ꯆꯠꯇꯦ ꯀꯩꯅꯣ ꯏꯝꯐꯥꯜꯗꯒꯤ ꯌꯥꯝꯅ ꯅꯛꯑꯦ
ꯃꯤꯅꯤꯠ ꯊꯥꯔꯇꯤ ꯇꯨ ꯐꯣꯔꯇꯤ ꯃꯤꯅꯤꯠ ꯑꯗꯨꯒꯨꯝꯕꯗꯤ ꯆꯪꯔꯝꯅꯤ
ꯁꯨꯛꯈꯥꯝ ꯈꯥꯝꯗꯅ ꯑꯗꯨꯝ ꯆꯠꯂꯗꯤꯅꯦ ꯑꯣꯏ ꯑꯥ ꯊꯥꯔꯇꯤ ꯌꯧꯗꯦ꯫
ꯑꯣ ꯑꯗꯨꯗ ꯅꯣꯏ ꯑꯗꯨꯗꯤ ꯃꯩꯇꯩꯂꯣꯟ ꯈꯛꯇ ꯉꯥꯡꯂꯝꯅꯤ꯫
ꯎꯝ ꯑꯗꯨ ꯈꯛꯇ ꯉꯥꯡꯉꯦ꯫ ꯑꯉꯥꯡꯁꯨ ꯑꯗꯨ ꯎꯝ ꯑꯧ ꯍꯣꯇꯦꯜ ꯗꯥꯖꯨ ꯏꯪꯂꯤꯁ ꯉꯥꯡꯉꯦ
ꯏꯪꯂꯤꯁ ꯉꯥꯡꯕ ꯍꯩ ꯕꯔ꯭ ꯅꯪꯁꯨ?
ꯏꯪꯂꯤꯁ ꯑꯩ ꯏꯪꯂꯤꯁ ꯉꯥꯡꯕ ꯍꯩꯇꯦ ꯑꯆꯧ ꯑꯆꯧꯕꯗꯤ ꯉꯥꯡꯕ ꯍꯩ ꯏꯪꯂꯤꯁ ꯑꯆꯧꯕꯗꯣ
ꯑꯆꯧ ꯑꯆꯧꯕ ꯍꯥꯏꯕꯗꯤ ꯀꯔꯤꯅꯣ?
ꯏꯪꯂꯤꯁ ꯀꯦꯄꯤꯇꯦꯜ ꯂꯦꯇꯔ ꯉꯥꯡꯕ ꯍꯩꯌꯦ ꯍꯥꯏꯕ
ꯑꯗꯨꯅ ꯀꯔꯤꯅꯣꯅꯦ ꯑꯩ ꯒꯌ꯭ꯥꯟ ꯃꯦꯟ ꯇꯥꯗꯦ꯫
ꯑꯉꯥꯡ ꯑꯣꯏꯔꯤ ꯑꯉꯥꯡ ꯑꯣꯏꯔꯤꯕꯩꯅꯦ
ꯑꯗꯨꯅꯦ ꯍꯥꯏꯕꯤꯔꯣ ꯍꯥꯏꯕꯤ ꯍꯥꯏꯕꯅꯦ
ꯀꯣꯠ ꯂꯦꯡꯒꯣꯏꯖ ꯈꯪꯗꯦꯕ ꯅꯪ ꯑꯩ ꯑꯦꯝ ꯅꯪ ꯑꯩ ꯅꯪ ꯑꯩ ꯑꯦꯃꯦꯔꯤꯀꯥꯗ ꯄꯣꯛꯄ꯭ꯔꯣ ꯄꯣꯛꯇꯦ ꯑꯗꯨꯗꯤ ꯑꯩꯈꯣꯏꯅ ꯉꯥꯡꯕꯗꯤ ꯎꯝ ꯑꯗꯨꯅꯦ ꯑꯩꯈꯣꯏꯅ ꯉꯥꯡꯕꯗꯤ ꯑꯗꯨꯝ ꯕ꯭ꯂꯣꯛ ꯇꯥꯗ꯭ꯔꯣ
ꯕ꯭ꯔꯣꯀꯦꯟ
ꯕ꯭ꯂꯣꯛ ꯕ꯭ꯂꯣꯛ ꯂꯦꯇꯔꯁ ꯇꯥꯗ꯭ꯔꯣ ꯑꯩꯈꯣꯏꯅ ꯉꯥꯡꯕꯗꯤ
ꯏꯁ ꯐꯖꯔꯦꯅꯦ ꯅꯪꯒꯤꯁꯦ
ꯑꯥ ꯑꯥ ꯂꯧꯁꯤꯟꯕ ꯍꯩꯇꯦ ꯑꯉꯥꯡ ꯑꯣꯏꯔꯤꯅꯦ
ꯑꯗꯨꯒꯤꯅꯤ ꯑꯗꯨꯒꯤꯅꯤ
ꯍꯌꯦꯡꯋꯥꯏ ꯑꯍꯟ ꯑꯣꯏꯔꯀꯥꯟꯗ ꯈꯪꯒꯅꯤ
ꯑꯗꯨ ꯀꯃꯥꯏ ꯈꯪꯒꯗꯕꯅꯣ
ꯅꯣꯛꯅꯤꯡꯉꯦ ꯑꯃꯦꯔꯤꯀꯥꯗ ꯂꯩꯕ ꯃꯤꯗꯧꯅꯗꯤ ꯅꯪ ꯑꯩꯗꯤ ꯉꯥꯡꯕ ꯍꯩꯇ꯭ꯔꯦꯗꯅ ꯅꯣꯏꯕꯨꯗꯤ ꯍꯩꯔꯝꯃꯅꯤ
ꯑꯩꯈꯣꯏ ꯑꯩꯈꯣꯏꯁꯨ ꯌꯥꯝ ꯉꯥꯡꯕꯗꯤ ꯍꯥꯏꯇꯦꯗ ꯈꯔ
ꯑꯗꯨꯅꯦ ꯅꯪ ꯑꯩꯅ ꯑꯩꯈꯣꯏꯅ ꯈꯔ ꯈꯔꯗꯤ ꯂꯣꯏꯅ ꯉꯥꯡꯕ ꯍꯩꯔꯤ ꯅꯠꯇ꯭ꯔꯥ
ꯑꯥ
ꯑꯗꯣ ꯑꯈꯣꯏ ꯉꯥꯡꯕꯗꯤ ꯑꯦꯃꯦꯔꯤꯀꯥꯟ ꯏꯪꯂꯤꯁꯃꯛꯇꯤ ꯅꯠꯇꯕꯅꯤꯅ ꯑꯗꯨꯝ ꯆꯥꯎꯅ ꯆꯥꯎꯅ ꯉꯥꯡ ꯇꯥꯕꯅꯤ ꯆꯥꯎꯅ ꯆꯥꯎꯅ ꯃꯤꯟꯁ ꯕ꯭ꯔꯣꯀꯟꯗ ꯉꯥꯡ ꯇꯥꯕꯅꯤ ꯑꯗꯨꯝ ꯑꯗꯨꯒꯨꯝꯕꯗꯤ ꯍꯩꯌꯦ ꯍꯥꯏꯕ
ꯑꯣ ꯑꯠꯆꯥ ꯆꯠꯆꯥ
ꯅꯣꯏ ꯑꯣꯖꯥ ꯑꯣꯏꯔꯝꯅꯤꯅ ꯑꯩꯒꯤ ꯑꯁꯥꯗꯗꯤ ꯌꯥꯝ ꯍꯥꯏꯔꯝꯅꯦꯅ ꯈꯜꯂꯤꯅꯦ ꯅꯠꯇ꯭ꯔꯗꯤ ꯏꯁꯇꯨꯗꯦꯟ ꯈꯣꯏꯗ ꯀꯃꯥꯏꯅ ꯉꯥꯡꯗꯧꯕ
ꯑꯗꯨꯔꯣ ꯑꯦꯛꯁꯟꯅ ꯇꯧꯒꯗꯕꯅꯤ ꯀꯩꯅꯣ
ꯐꯨꯕꯗꯣꯅ
ꯀꯔꯤ ꯑꯦꯛꯁꯟꯅ ꯇꯧꯒꯗꯕꯅꯤꯅꯦ
ꯏꯁꯇꯨꯗꯦꯟꯗ ꯐꯨꯕꯔꯣꯅ
ꯏꯁꯇꯨꯗꯦꯟꯗꯔꯣ
ꯎꯝ
ꯃꯇꯥꯡ ꯃꯇꯝꯒꯤ ꯃꯇꯨꯡ ꯏꯟꯅ ꯐꯨꯏ
ꯐꯨ ꯍꯧꯖꯤꯛ ꯍꯧꯖꯤꯛꯀꯥꯟꯁꯨ ꯐꯨꯔꯒ ꯂꯩꯕ꯭ꯔꯅꯦꯅ ꯍꯧꯖꯤꯛꯇꯤ ꯐꯨꯕ ꯏꯁ
ꯑꯦꯁ
ꯏꯔꯥ ꯅꯇꯦ
ꯐꯨꯕ ꯌꯥꯗꯦ ꯍꯥꯏꯌꯦꯕꯀꯣ
ꯑꯥ
ꯐꯨꯃꯟꯗ꯭ꯔꯁꯨ ꯌꯥꯗꯦꯕ ꯈꯪꯍꯟꯗ꯭ꯔꯗꯤ ꯑꯃꯨ ꯃꯨꯛ ꯌꯥꯗꯦꯕꯀꯣ ꯐꯨꯔꯣꯏ ꯍꯥꯏꯕꯩꯗ ꯑꯗꯨꯝ ꯂꯥꯏꯊꯣꯛꯑꯒ ꯂꯩꯌꯦꯕ ꯑꯉꯥꯡꯗꯣ ꯁꯤꯒꯤ ꯄꯨꯊꯣꯛꯏꯕ ꯃꯤꯗꯨꯅꯦ ꯑꯩꯅ ꯑꯩꯅ ꯑꯩꯅ ꯑꯣꯏꯅ ꯐꯨꯅꯤꯡꯉꯤꯁꯦ ꯑꯉꯥꯡ ꯐꯨꯕ ꯌꯥꯗꯦ ꯍꯥꯏꯕꯁꯤ ꯑꯩꯅ ꯐꯨꯅꯤꯡꯉꯤꯁꯦ
ꯑꯗꯨꯗꯤ ꯅꯪꯗꯤ ꯐꯨꯔꯝꯅꯤꯅꯦ
ꯑꯩꯗꯤ ꯐꯨꯏ ꯐꯨꯔꯒ ꯌꯥꯕ ꯑꯉꯥꯡ ꯂꯩ ꯊꯦꯝꯃꯒ ꯌꯥꯕ ꯑꯉꯥꯡ ꯂꯩ ꯉꯥꯡꯉꯒ ꯌꯥꯕ ꯑꯉꯥꯡ ꯂꯩ ꯑꯗꯨꯅꯅꯦ ꯐꯨꯔꯤꯁꯦ ꯃꯤ ꯂꯣꯏꯅꯃꯛꯇꯗꯤ ꯐꯨꯕ ꯅꯠꯇꯦꯍꯦ
ꯌꯥꯝ ꯐꯨꯕꯗꯤ ꯌꯥꯝ ꯍꯥꯏꯒꯗꯕ ꯃꯥꯜꯂꯦ ꯅꯪꯁꯦ
ꯑꯗꯨꯗꯤ ꯁꯥꯔꯇꯤꯐꯤꯀꯦꯠ ꯄꯥꯏꯔꯕꯅꯤ
ꯐꯨꯕ ꯍꯥꯏꯕꯒꯤ ꯁꯥꯔꯇꯤꯐꯤꯀꯦꯠ
ꯑꯥꯎ ꯐꯨꯕꯒꯤ ꯁꯥꯔꯇꯤꯐꯤꯀꯦꯠ ꯄꯥꯏꯔꯕꯅꯤꯀꯣ ꯐꯨꯔꯛꯀꯅꯤ ꯅꯣꯏꯗꯁꯨ ꯂꯝ ꯍꯦꯟꯂꯛꯑꯒꯗꯤ
ꯑꯩꯈꯣꯏꯗꯁꯨ ꯐꯨꯔꯛꯀꯅꯤꯕ
ꯎꯝ ꯂꯝꯍꯦꯟꯂꯥꯛꯑꯒꯗꯤ ꯍꯧꯖꯤꯛꯀꯥꯟꯗꯤ ꯐꯣꯟ ꯐꯣꯟꯗꯁꯨ ꯐꯨꯕ ꯌꯥꯔꯕꯅꯤꯀꯣ ꯆꯩ ꯑꯃ ꯂꯪꯁꯤꯜꯂꯛꯀꯅꯤ
ꯀꯃꯥꯏꯅ ꯐꯨꯅꯤꯅ
ꯑꯦ ꯂꯩꯌꯦ ꯐꯣꯟꯗ ꯆꯩꯅ ꯐꯨꯕꯒꯤ ꯑꯦꯞꯁ ꯑꯃ ꯂꯩꯌꯦ
ꯌꯥꯝ ꯈꯪꯉꯦꯅꯦꯅ
ꯈꯪꯗꯕ ꯂꯩꯇꯦ ꯑꯩ
ꯁꯕꯥꯥꯁ ꯈꯪꯗꯕ ꯂꯩꯇꯦ ꯍꯥꯏꯌꯦꯅꯦ ꯅꯪꯁꯦꯗꯤ ꯌꯥꯏꯕꯗꯤ ꯌꯥꯏ